ꯀꯁꯨ ꯑꯩꯅꯀꯣ
ꯀꯩꯅꯗꯧꯏꯕ
ꯅꯪꯒꯤꯗꯤ ꯀꯣꯜ ꯇꯧꯅꯉꯥꯏ ꯂꯩꯕ꯭ꯔꯣ
ꯂꯩꯇꯔꯦꯗ ꯀꯨꯏꯔꯦꯗ
ꯂꯣꯏꯈ꯭ꯔꯦ
ꯂꯣꯏꯈ꯭ꯔꯦꯗ
ꯑꯣꯍꯣ ꯑꯗꯨꯗꯤ ꯃꯤꯒꯤ ꯔꯤꯁꯤꯞ ꯀꯣꯜ ꯉꯥꯏꯕ ꯉꯛꯇ ꯑꯣꯏꯔꯦ
ꯃꯤ ꯇꯧꯕꯤꯔꯛꯅꯕꯁꯨ ꯂꯩꯗꯦ ꯀꯗꯥꯏꯗꯒꯤ
ꯀꯔꯤ ꯂꯩꯇꯦꯕ
ꯇꯧꯔꯛꯅꯕ ꯃꯤꯁꯤ ꯂꯩꯇꯦꯕ ꯅꯪꯅ ꯈꯔ ꯇꯧꯔꯛꯄꯁꯤ ꯈꯛꯇ ꯉꯥꯡꯅ ꯂꯩꯔꯦ
ꯑꯣ
ꯆꯥꯛꯆꯥꯅꯔꯕꯣ ꯅꯣꯏꯗꯤ ꯆꯤꯛꯆꯥꯅꯔꯕꯣ
ꯆꯥꯛꯆꯔꯦ
ꯑꯣ
ꯑꯩꯈꯣꯏꯁꯨ ꯃꯅꯥ ꯃꯁꯤꯡ ꯀꯥꯡꯁꯣꯏ ꯆꯥꯏꯌꯦ
ꯑꯃꯨꯕ ꯊꯥꯛꯇꯦ
ꯍꯥꯥ
ꯑꯃꯨꯕ ꯊꯥꯛꯇ꯭ꯔꯣ ꯑꯃꯨꯕ
ꯑꯃꯨꯕ ꯑꯃꯨꯕ ꯊꯛꯇꯦ
ꯀꯔꯤꯒꯤꯔꯣ ꯂꯩꯇꯦ
ꯂꯩꯇꯦ
ꯍꯥꯏꯁ ꯑꯃꯨꯕ ꯊꯛꯑꯒꯗꯤ ꯍꯥꯎꯒꯗꯧꯅꯤꯅꯦ
ꯑꯩꯈꯣꯏꯗꯤ ꯑꯃꯨꯕꯁꯦ ꯌꯥꯝ ꯇꯥꯡ ꯇꯥꯡꯅ ꯍꯥꯞꯄꯅꯤꯅꯦ ꯀꯩꯅꯣ ꯑꯩꯈꯣꯏ ꯉꯔꯥꯡ ꯌꯦꯟ ꯑꯗꯨꯝ ꯀꯦꯖꯤꯒꯤ ꯌꯦꯟ ꯂꯩꯌꯦ ꯄꯨꯂꯞ ꯊꯣꯡꯔꯒ ꯆꯥꯕ ꯑꯗꯨ ꯑꯗꯨꯗ ꯉꯔꯥꯡ ꯆꯥꯕ ꯀꯥꯟꯗ ꯂꯣꯏꯍꯧꯗꯕ ꯂꯦꯝꯕꯗꯣ ꯉꯁꯤ ꯑꯃꯨꯛꯀ ꯆꯥꯕ
ꯎꯝ
ꯑꯗꯨ ꯂꯦꯝꯕꯒ ꯉꯁꯤ ꯇꯣꯉꯥꯟꯅ ꯀꯥꯡꯁꯣꯏ ꯇꯧꯕꯒ ꯁꯨꯃꯥꯏꯅ ꯆꯥꯏ ꯀꯥꯡꯗꯒ ꯑꯩꯈꯣꯏꯗꯤ ꯑꯃꯨꯕꯁꯦ ꯄꯥꯛ ꯆꯥꯒꯟꯗꯤꯅꯦ
ꯑꯃꯨꯕ ꯅꯟꯗꯤ ꯍꯥꯎꯕ ꯍꯦꯜꯂꯤ ꯀꯩꯅꯣ ꯅꯪ ꯈꯨꯗꯥꯛ ꯈꯨꯗꯇ ꯀꯩꯅꯣ ꯊꯥꯎ ꯁꯔꯨꯛꯇ ꯆꯥꯕ ꯁꯔꯨꯛꯇꯤꯒꯣ ꯀꯥꯡꯍꯟꯗꯅ ꯆꯥꯛꯁ ꯆꯥꯛ ꯆꯥꯡꯕꯁꯨ ꯀꯥꯡꯁꯣꯏ ꯑꯣꯏꯅꯁꯨ
ꯃꯗꯨꯒꯨꯝꯕ ꯑꯃꯨꯕꯖꯥꯠ ꯑꯗꯨꯗꯤ ꯃꯩꯅ ꯌꯥꯏꯔꯒ ꯊꯝꯕ ꯗꯔꯀꯥꯔ ꯑꯣꯏꯌꯦꯗꯅ
ꯃꯩꯁꯤ ꯌꯥꯏꯗꯧꯕꯅꯦ ꯀꯩꯅꯣ ꯃꯁꯥ ꯃꯊꯟꯇ ꯊꯣꯡꯉꯗꯤ ꯂꯥꯛꯂꯣꯏꯗꯅ
ꯍꯣꯏꯅꯦ ꯑꯗꯨꯕꯨꯗꯤ ꯃꯩ ꯌꯥꯏꯒꯤꯗꯣ ꯃꯩ ꯌꯥꯅꯤꯡꯗꯦꯗꯣ
ꯆꯥꯛꯁꯨ ꯊꯣꯡꯗ꯭ꯔꯒ ꯃꯊꯟꯗꯗꯤ ꯆꯦꯡꯗꯨ ꯆꯥꯛ ꯑꯣꯜꯂꯂꯨ ꯀ ꯇꯧꯐꯝ ꯑꯋꯥꯕꯃ ꯄꯤ ꯇꯧꯕ ꯇꯥꯕꯅꯤꯅ ꯊꯕꯛ ꯇꯧꯗ꯭ꯔꯗꯤꯅꯦ ꯍꯥꯏ
ꯅꯪꯗꯨꯝ ꯌꯥꯝ ꯈꯪꯉꯦꯅꯦ ꯅꯪꯗꯤ ꯁꯤꯒꯨꯝꯕ ꯃꯔꯝꯗ ꯅꯪꯗꯤ ꯑꯍꯥꯎꯕ ꯆꯥꯒꯟꯗ꯭ꯔꯒ ꯌꯥꯝ ꯃꯍꯥꯎꯗꯤ ꯈꯪꯉꯦꯗ
ꯁꯥꯥꯛ ꯊꯦ
ꯑ
ꯊꯣꯡꯕ ꯂꯣꯏꯔꯦ ꯊꯣꯡꯕꯤꯕꯨ ꯂꯣꯏꯔꯦ ꯑꯁ ꯏꯟꯐꯥꯎ ꯏꯟꯕꯤꯌꯨꯥꯎ ꯏꯟꯕꯤꯌꯨ ꯍꯥꯏꯔꯗꯤ ꯍꯥꯏꯔꯤꯀꯣ
ꯑꯦ
ꯅꯇ ꯋꯥꯔꯤ ꯋꯥꯨ ꯍꯥꯏꯕꯅꯤꯗ ꯅꯪꯕꯨ ꯍꯥꯏꯕ ꯅꯠꯇꯦꯗ
ꯆꯨꯝꯃꯤꯠ ꯆꯨꯝꯃꯤꯠ ꯅꯪꯒꯤ ꯋꯥꯔꯤꯗꯣ ꯅꯪꯒꯤ ꯋꯥꯔꯤꯅ ꯑꯩꯈꯣꯏꯁꯨ ꯉꯁꯤꯗꯒꯤ ꯋꯥꯈꯜ ꯊꯣꯛꯄ ꯇꯥꯔꯦꯗꯅ
ꯑꯩ ꯍꯥꯏꯕꯗꯤ ꯁꯨꯝ ꯂꯧꯣꯛꯁꯦ ꯍꯥꯏꯥꯟꯅ ꯍꯥꯏꯕꯅꯤꯗ
ꯑꯣꯏꯗ
ꯀꯩꯅꯣ ꯇꯧꯕ ꯅꯠꯇꯦꯕꯀꯣ ꯄ꯭ꯔꯃꯥꯟ ꯄꯥꯎꯇꯥꯛ ꯄꯤꯕ ꯅꯠꯇꯦꯕꯕꯨꯣ ꯇꯥꯈꯣ ꯅꯗꯤꯌꯣ
ꯑꯩꯁꯨ ꯒ꯭ꯌꯥꯟ ꯇꯥꯏꯑꯦꯗ
ꯑꯩꯗꯤ ꯀꯔꯤꯁꯨ ꯍꯩꯕꯁꯨ ꯅꯥꯇꯩꯗ ꯆꯅ ꯃꯤꯅ ꯍꯥꯏꯅꯩ ꯍꯥꯏꯗꯨꯅ ꯑꯉꯥꯡꯥꯡ ꯑꯉꯥꯡꯕꯅꯤꯅ
ꯑꯥ ꯍꯌꯦꯦꯟꯅ ꯃꯤꯅ ꯉꯥꯡꯅꯕ ꯅꯠꯇꯦꯗ ꯑꯗꯨꯗꯤ ꯅꯁꯥꯅ ꯆꯨꯝꯅ ꯍꯥꯏꯕꯅꯤꯗ ꯑꯗꯨꯁꯨ ꯆꯨꯝꯃꯦꯗ ꯂꯥꯟꯕ ꯌꯥꯎꯗꯦꯗ ꯂꯥꯂꯤꯕꯗꯤ ꯑꯩꯅ ꯍꯥꯡꯕ ꯑꯩꯒꯤ ꯀꯨꯝꯕ ꯏꯔꯥꯟ ꯑꯣꯏꯔꯤꯗꯅ
ꯍꯥꯏ
ꯍꯥ
ꯌꯥꯝ ꯀꯥꯍꯦꯟꯅ ꯈꯗ
ꯍ ꯑꯗꯥ ꯈꯟꯗꯤꯦ ꯈꯟꯗꯤꯦ ꯅꯪꯒꯤ ꯋꯥꯔꯤꯁꯦ ꯌꯥꯝ ꯅꯨꯡꯉꯥꯏ ꯑꯗꯨꯗ ꯑꯩꯁꯨ ꯑꯗꯨꯝ ꯌꯥꯎꯅꯤꯡꯕ ꯍꯥꯏꯇꯥꯦ
ꯑꯁ ꯔꯥꯡꯒ
ꯎꯝ
ꯊꯦꯡꯅ ꯇꯣ ꯇꯨꯝꯃꯒꯤ ꯑꯁ ꯂꯣꯏꯔꯦ ꯍꯧꯖꯤꯛꯁꯦ ꯃꯤꯠꯁꯦ ꯍꯥꯡꯗꯣꯛ ꯍꯧꯖꯤꯛ ꯀꯤꯍꯧ ꯈꯤꯇꯧ ꯤꯍꯧ ꯇꯧ ꯇꯧꯔꯣꯏꯅꯤ
ꯀꯔꯤꯒꯤꯅꯣ ꯕꯣꯜ ꯌꯦꯡꯕꯒꯤꯔꯣ ꯊꯦꯡꯕ ꯕꯣꯜꯁꯨ ꯂꯩꯇꯦ
ꯅꯨꯡꯁꯥꯁꯨ ꯌꯦꯡꯉꯗ ꯑꯩ ꯑꯩꯅ ꯁꯨꯝ ꯇꯨꯝꯕ ꯌꯥꯗꯕ ꯍꯥꯏꯇꯥꯔꯦ ꯅꯤꯅꯨꯡꯨ ꯇꯨꯝꯕ ꯍꯥꯏꯕꯗꯤ ꯑꯥꯐꯇꯔꯅꯨꯟ ꯅꯨꯡꯊꯤꯜ ꯅꯤꯄꯥꯥꯟ ꯄꯨꯡꯕꯩꯒꯨꯝ
ꯎꯝ
ꯑꯗꯨꯒꯤ ꯅꯨꯡꯗꯥꯡꯁ ꯇꯣꯡꯕ ꯌꯥꯗꯕ ꯑꯗꯨꯗꯒꯤ ꯑꯁ ꯊꯦꯡꯈ ꯑꯩꯅ ꯇꯧꯕ ꯃꯗꯨ ꯅꯣꯡꯉ ꯍꯜꯂꯗꯑꯕꯔ ꯑꯃ ꯃꯅꯤꯗ
ꯎꯝ ꯑꯗꯨꯒ ꯄꯨꯡ ꯀꯌꯥꯗ ꯍꯧꯒꯠꯄ
ꯍꯧꯒꯠꯂꯁꯤ ꯄꯨꯡ ꯇꯔꯦꯠꯇꯨ ꯍꯥꯏꯗ꯭ꯔꯥ
ꯎꯝ
ꯑꯗꯨ ꯑꯗꯨꯕꯨꯗ ꯑꯣꯏꯔ ꯍꯣꯠ
ꯎꯝ ꯐꯩꯅꯦ ꯑꯗꯨꯗꯤ ꯑꯗꯨꯗꯤ ꯕꯣꯜꯗꯤ ꯌꯦꯡꯗ꯭ꯔꯣ
ꯌꯦꯡꯉꯤ ꯃꯔꯦ ꯃꯔꯔꯥ ꯅꯨꯡꯇꯤ ꯃꯥ ꯀ ꯀꯩꯅꯣ ꯇꯧꯗꯦ ꯍꯥꯏꯕꯗꯤ ꯃꯇꯝ ꯀꯩꯅꯣ ꯇꯧꯕ꯭ꯔꯦꯅꯀꯣ
ꯎꯝ
ꯃꯇꯝ ꯑꯃ ꯍꯥꯏꯕꯗꯤ ꯑꯩꯈꯣꯏꯒꯤ ꯄꯨꯡꯁꯤꯡ ꯃꯥꯟꯅꯗꯩꯅ
ꯎꯝ
ꯃꯣꯏꯅ ꯉꯥꯍꯜꯂꯤꯕꯗꯤ ꯑꯩꯈꯣꯏꯗꯤ ꯃꯝꯃꯦ ꯀꯗꯗꯥꯏ ꯍꯥꯏꯔꯗꯤ
ꯎꯝ ꯉꯥꯏꯗꯦ ꯑꯗꯨ ꯑꯣꯏꯔꯁꯨ ꯊꯕꯛ ꯂꯩꯇꯕꯅꯤꯅ ꯉꯥꯏꯔꯒ ꯌꯦꯡꯗꯦ
ꯑꯁꯤꯔ ꯀꯗꯥꯏ ꯑꯗꯨꯒꯅ ꯄꯣꯡ ꯐꯪꯅꯤꯡꯗꯕꯁꯨ ꯅꯠꯇꯦ
ꯍ
ꯃꯣꯏꯅ ꯃꯣꯏꯅ ꯑꯩꯈꯣꯏꯕꯨ ꯈꯪꯕꯤꯕꯁꯨ ꯅꯠꯇꯦ ꯃꯣꯏꯅ ꯁꯥꯟꯅꯅ ꯌꯦꯡꯉꯤꯗ
ꯎꯝ
ꯀꯔꯤ ꯅꯣꯡ ꯐꯥꯗꯣꯛ ꯌꯦꯡꯕꯤꯌ ꯌꯦꯡꯕꯤꯌꯨ ꯍꯥꯏꯅ
ꯍꯝ
ꯇꯣꯏꯅꯗꯤ ꯌꯦꯡꯗꯦꯗ ꯀꯗꯥꯏ
ꯑꯗꯨꯅ ꯐꯦꯟꯁ ꯂꯩꯔꯝꯃꯔꯣꯏꯅꯦ ꯑꯗꯨꯗꯤ
ꯂꯩꯕꯗꯤ ꯂꯩ ꯑꯗꯨꯕꯨ ꯇꯣꯏꯗꯤ ꯌꯦꯡꯕꯗꯤ ꯉꯝꯗꯦꯕ
ꯎꯝ ꯑꯗꯨꯗ ꯅꯪꯒꯤ ꯐꯦꯟꯁꯇꯤ ꯍꯧꯖꯤꯛꯐꯥꯎ ꯍꯤꯡꯉꯤꯕꯣ ꯇꯣꯏꯅ ꯌꯦꯡꯗ꯭ꯔꯁꯨ
ꯄꯨꯡꯁꯤꯡꯗꯨ ꯊꯦꯡ ꯊꯦꯡ ꯑꯣꯏꯅ ꯀꯗꯥ ꯍꯥꯏꯔꯤ
ꯎꯝ
ꯉꯁꯤꯗꯒꯤ ꯍꯧꯔꯅꯤ ꯅꯃꯨꯒꯣ
ꯎꯝ
ꯁꯣꯔꯦꯟꯁꯨ ꯊꯦꯡꯗꯔꯤ
ꯑꯩꯗꯤ ꯅꯍꯥꯟ ꯋꯥꯔꯜ ꯀꯞ ꯕꯣꯜ ꯁꯥꯟꯅꯕꯗꯒꯤ ꯍꯧꯔꯒ ꯑꯃꯔꯛ ꯈꯛꯇ ꯌꯦꯡꯕꯗ ꯉꯥꯏꯔꯤꯌꯦ
ꯍꯥꯏꯥꯏ ꯅ ꯀꯩꯅ ꯑ ꯌꯦꯡꯕꯨ ꯌꯦꯡꯗꯦ ꯍꯥꯏꯒ ꯍꯥꯏꯒꯦ ꯍꯥꯏꯔꯒ
ꯑꯁ ꯑꯩ ꯌꯦꯡꯉꯨ ꯌꯦꯡꯗꯦ ꯍꯥꯏꯔꯦ ꯍꯥꯏꯔꯦ ꯍꯔꯥꯎꯑꯣꯒꯩ ꯇꯧ ꯊꯥꯒꯠꯄꯤꯒꯦꯅ
ꯑꯩꯅ ꯊꯥꯒꯛꯇꯕꯨ ꯑꯣ ꯑꯩꯅ ꯊꯥꯒꯠꯄꯤꯗꯕꯨꯗꯤ ꯌꯦꯡꯗꯕꯅ ꯐꯩꯀꯣ ꯃꯇꯝ ꯃꯥꯡꯉ ꯁꯣꯔꯣꯛꯇꯣꯏꯅꯤ ꯀꯥꯏꯅꯤꯀꯣ ꯄꯥꯡꯒꯟ ꯄꯥꯝꯃꯨꯉꯗꯅ ꯀ ꯍꯥꯏꯔꯤ
ꯌꯥꯝ ꯉꯜꯂꯤ ꯍꯥꯏꯕꯗ ꯑꯃꯨꯔꯛ ꯑꯌꯨꯛꯇ ꯈꯔ ꯁꯥꯟꯅꯕ ꯀꯥꯟꯗ ꯑꯃꯨꯔꯛ ꯑꯩ ꯌꯦꯡꯉ ꯊꯝꯕꯗꯣ ꯑꯗꯨꯗꯒꯤ ꯌꯦꯡꯗ꯭ꯔꯤ ꯊꯦꯡꯕ ꯈꯛꯇꯅꯤꯅ
ꯐꯩ ꯐꯩ ꯐꯩ ꯑꯦꯁ ꯃꯇꯝ ꯃꯥꯡꯅꯕ ꯀꯔꯤꯒꯅꯤ ꯑꯩꯕꯨꯗꯤ ꯌꯦꯡꯗꯕ ꯌꯥꯕ ꯌꯦꯡꯉꯨ ꯋꯥꯅꯤ
ꯎꯝ ꯅꯪꯒꯤ ꯁꯦꯟꯁꯇꯨꯅ ꯉꯝꯗꯨꯏꯔꯣ
ꯑꯩꯗꯤ ꯐꯦꯟ ꯀꯔꯤꯁꯨ ꯂꯩꯇꯦꯗ
ꯑꯣ
ꯍꯥꯏꯕꯗꯤ ꯑꯉꯝꯕ ꯑꯉꯝꯕ ꯃꯤꯅ ꯉꯝꯕꯤꯔꯨꯀꯣ
ꯎꯝ
ꯍꯥꯏꯕꯗꯤ ꯑꯃꯅ ꯉꯝꯕ ꯑꯃꯅ ꯄꯨꯕꯨꯗꯤ ꯁꯣꯏꯗ꯭ꯔꯕꯅꯤꯅꯀꯣ ꯑꯗꯨꯒ ꯑꯉꯝ ꯑꯉꯝꯕꯗ ꯑꯗꯨꯝ ꯀꯥꯖꯔꯨ ꯁꯤꯅꯤ ꯑꯩꯈꯣꯏꯗꯤ ꯀꯅꯥꯝ ꯐꯦꯟ ꯂꯩꯇꯦ ꯑꯈꯣꯏꯗꯤ ꯀꯔꯤ ꯀꯥꯟꯅꯩꯅ ꯃꯤ ꯁꯤꯡꯁꯦ ꯎꯔꯝꯃ ꯅꯤꯗ ꯐꯦꯟꯁ ꯁꯤꯡꯗꯣ ꯉꯝꯗꯕ ꯀꯥꯟꯗ ꯀꯔꯤ ꯀꯔꯤ ꯀꯥꯞꯄ ꯈꯣꯠꯄ ꯄꯤꯔ ꯑꯁ ꯑꯣꯟꯊꯣꯛꯅ ꯌꯦꯡꯅꯤꯡꯗꯕꯁꯤꯗꯤ ꯄꯤꯒ ꯇꯗꯅꯀꯣ
ꯑꯍꯝ ꯕꯣꯜ ꯕꯣꯜ ꯁꯥꯟꯅꯕꯒꯤꯗꯃꯛꯇ ꯃꯤꯠꯀꯤ ꯄꯤꯔꯥꯡ ꯇꯥꯍꯟꯕꯁꯦ ꯄꯥꯝꯃꯨꯈ꯭ꯔꯦꯕ
ꯄꯪꯕꯒꯤ ꯑꯁ ꯑꯗꯨꯁꯨ ꯍꯥꯏꯅꯤꯡꯒ ꯍꯥꯢꯅꯤꯡ ꯍꯥꯏꯅꯤꯡꯗꯕꯅꯤꯅꯦ ꯏꯀꯥꯏꯅꯤꯡꯉꯥꯏ ꯅꯨꯄꯥꯁꯤꯒꯤꯅꯦ ꯑꯁ ꯀꯔꯤ ꯅꯨꯄꯥꯅ ꯑꯃꯨꯛ ꯀꯥꯞꯄꯁꯦ ꯑ ꯇꯟꯗꯤ ꯇꯟꯕꯅꯤ ꯏꯀꯥꯏꯅꯤꯉꯥꯏꯅꯦ ꯄꯤꯒ ꯇꯥꯔꯒ ꯀꯣ
ꯎ
ꯃꯇꯥꯡ ꯆꯥꯗꯦ ꯍꯥꯏꯕ ꯋꯥꯅꯤꯗ
ꯑꯣ ꯇꯥꯡꯗꯤ ꯆꯥꯗꯕ ꯉꯥꯛꯇꯗꯤ ꯑꯣꯏꯕꯅꯤꯅꯦ
ꯅꯨꯄꯥꯅ ꯄꯇꯥ ꯇꯥꯕ ꯍꯩ ꯑꯦ ꯌꯥꯗꯦ ꯍꯥꯏꯕꯗꯤ ꯑꯗꯨꯕꯨꯗꯤ ꯂꯩꯇꯦ ꯑꯗꯨꯕꯨ ꯑꯣꯏꯔꯁꯨꯀꯣ
ꯎꯝ
ꯍꯥꯏꯗꯤ ꯃꯇꯥꯡ ꯃꯇꯝꯗ ꯆꯥꯗꯦ ꯍꯥꯏꯕ ꯋꯥꯅꯤꯗ ꯑꯗꯨꯒꯤꯗꯃꯛꯇ ꯄꯤꯗ ꯄꯪꯕꯒꯤꯅꯤꯀꯣ
ꯎꯝ ꯉꯁꯤꯗꯤ ꯗꯨꯗꯤ ꯌꯦꯡꯗꯣꯏꯔꯣ ꯉꯁꯤꯗꯤ ꯊꯦꯡꯕ꯭ꯔꯣ ꯉꯟꯕ꯭ꯔꯣ
ꯑꯁ ꯈꯪꯗꯦꯅꯦ ꯍꯣꯔꯦꯟ ꯍꯧꯗꯣꯛꯄꯤꯔꯛꯑꯣꯅꯦ ꯑꯩ ꯌꯦꯡꯅꯤ ꯌꯦꯡ ꯌꯦꯡꯒꯅꯤ
ꯏꯁ ꯑꯩꯈꯣꯏꯗꯤ ꯊꯦꯡꯕꯒꯤ ꯕꯣꯜ ꯁꯥꯟꯅꯕꯗꯤ ꯑꯩꯈꯣꯏꯗꯤ ꯈꯪꯁꯨ ꯈꯪꯗꯦ ꯃꯤꯀꯞ ꯂꯧꯔꯝꯒꯅꯤ ꯀꯗꯥꯏꯗ ꯍꯥꯏꯗꯣꯛꯅꯉꯥꯏ ꯃꯇꯝꯒ ꯁꯪꯔꯣꯏꯍꯦ
ꯍꯣꯔꯦꯟ ꯍꯥꯏꯕꯤꯔꯛꯑꯣ
ꯍꯥꯏꯕꯤꯅꯤꯉꯥꯏꯗꯣ ꯑꯩꯗꯤ ꯃꯪ ꯃꯜꯂꯒ ꯂꯩꯔꯕꯝꯅꯤ ꯀꯔꯝꯃꯥꯏꯅ ꯍꯥꯏꯕꯤꯒꯅꯤ
ꯍꯥꯏꯕ ꯉꯝꯗꯦꯗ ꯈꯪꯗꯦ ꯌꯦꯡ ꯌꯦꯡ ꯆꯥꯟꯁ ꯑꯥ ꯑꯥ ꯋꯥꯗꯤ ꯋꯥꯠꯂꯦ ꯈꯪꯗꯦ ꯌꯦꯡ ꯒꯅꯤ ꯍꯥꯏꯕ ꯀꯩꯅꯣꯝ ꯍꯥꯏꯕꯗꯤ ꯉꯝꯗꯦ ꯄꯨꯔꯑꯗꯤꯀꯣ
ꯎꯝ
ꯀꯩꯒꯨꯝꯕ ꯉꯁꯤꯗꯤ ꯀꯩꯅꯣ ꯅꯠꯗꯕꯅꯤꯅꯀꯣ
ꯎꯝ
ꯏꯁꯥꯒꯤ ꯀꯥꯟꯅꯕꯁꯨ ꯐꯪꯕ ꯑꯣꯏꯗꯕꯅꯤꯅ ꯀꯔꯤ ꯇꯧꯅꯤ ꯍꯛꯆꯥꯡ ꯁꯣꯛꯅꯕ ꯀꯔꯤ ꯄꯨꯡ ꯑ
ꯅꯣꯏꯗꯤ ꯂꯧꯒ ꯆꯠꯇ꯭ꯔꯣ
ꯑꯈꯣꯏꯗꯤ ꯂꯧꯎ ꯆꯠꯇꯦꯗ
ꯂꯧꯒꯤ ꯊꯕꯛ ꯁꯨꯔꯛꯇꯦ
ꯁꯨꯔꯛꯑꯦ ꯑꯩꯗꯤ ꯇꯝꯄꯥꯛ ꯂꯩꯕ
ꯎꯝ
ꯇꯝꯄꯥꯛ ꯂꯩꯅꯣ ꯀꯃꯥꯏꯅ ꯌꯣꯗꯗꯤ ꯆꯠꯇꯗꯦ ꯍꯥꯏꯗꯤ ꯈꯣꯟꯟꯗꯅꯤꯅꯀꯣ ꯂꯧꯅꯤ ꯆꯠꯂꯤꯗ ꯆꯠꯄꯗꯤ ꯍꯥꯏꯕꯗꯤ ꯑꯩ ꯍꯧꯖꯤꯛ ꯊꯥ ꯆꯍꯤ ꯑꯅꯤ ꯑꯍꯨꯝꯁꯤꯗ ꯇꯝꯄꯥꯛꯇ ꯂꯩꯕꯀꯣ
ꯎꯝ
ꯑꯗꯨꯒꯤ ꯌꯨꯝꯗ ꯁꯦꯡꯅ ꯑꯩꯈꯣꯏ ꯏꯌꯥꯝꯕ ꯑꯩꯈꯣꯏꯁꯤꯡꯅ ꯂꯩꯕꯁꯤꯡꯅ ꯀꯩꯅ ꯇꯧꯔꯦ
ꯎꯝ
ꯁꯨꯅꯤꯡꯉꯤꯅꯦ ꯎꯄꯥꯏ ꯂꯩꯇꯦꯅꯦ ꯑꯁꯤꯗ ꯂꯩꯇꯕ ꯌꯥꯗꯕꯒꯤꯀꯣ
ꯐꯖꯅ ꯍꯩꯕ ꯆꯥꯛꯅꯦꯕ ꯏꯔꯨꯕ ꯀꯥꯟꯗ ꯏꯁꯩ ꯁꯛꯄꯁꯨ ꯍꯩꯕ ꯂꯧ ꯆꯠ ꯄꯁꯨ ꯍꯩꯕ ꯁꯥꯁꯨ ꯆꯥꯗꯕ ꯕꯣꯗꯤꯁꯨ ꯐꯤꯠ ꯑꯣꯏꯕ ꯐꯖꯔꯦꯍꯦ
ꯑꯩꯈꯣꯏ ꯍꯛꯆꯥꯡꯗꯤ ꯌꯥꯝ ꯀꯟꯕꯗ ꯀꯩꯅꯣ ꯍꯥꯏꯔꯤꯅꯤ ꯄꯟꯖꯥꯕ ꯕꯣꯗꯤ ꯍꯥꯏꯔꯤꯅꯤꯅꯤ
ꯑꯦ
ꯈꯪꯅ ꯃꯅꯨꯡꯨꯅ
ꯈꯪꯉꯦ ꯈꯪꯉꯦ
ꯆꯦꯡꯒ ꯄꯨꯕ ꯄꯣꯠꯆ ꯆꯩ ꯌꯥꯝꯅ ꯄꯨꯕ ꯌꯥꯝꯅ ꯆꯥꯎꯕꯗ ꯑꯗꯨ ꯑꯁ ꯀꯟꯈ꯭ꯔꯦ ꯂꯧꯖꯩꯕꯒꯥꯁꯦ ꯐꯥꯎ ꯊꯥꯡ꯭ꯔꯦ ꯍꯣꯏ
ꯎꯝ
ꯍꯥꯏꯣ ꯑꯁ ꯑꯩꯁꯤ ꯏꯁꯥ ꯊꯥꯒꯠ ꯃꯥꯟꯗꯅꯤ ꯏꯀꯥꯏ
ꯑꯦ ꯊꯥꯒꯠꯄ ꯅꯠꯇꯦꯍꯦ ꯑꯩ ꯑꯗꯨꯗꯤ ꯆꯨꯝꯕ ꯍꯥꯏꯕꯅꯦ ꯀꯩꯅꯣ
ꯃꯤ ꯅꯥꯀ ꯍꯡꯁꯦ ꯄꯝꯅ ꯁꯥꯟꯅꯔꯥꯃꯟ
ꯁꯥꯗꯦ ꯁꯥꯗꯦ
ꯁꯝꯅ ꯅꯁꯤ ꯌꯥꯏ ꯅ ꯇꯧ ꯁꯨꯝ ꯅꯣꯛꯁꯦ ꯍꯥꯏꯅ ꯉꯥꯡꯕꯩ ꯋꯥꯅꯤꯗ ꯍꯥꯏ ꯑꯩ ꯑꯗꯨꯒꯨꯝꯕ ꯃꯛꯇ ꯅꯠꯇꯦꯍꯦ ꯀꯗꯥꯏꯗꯒꯤ
ꯅꯪꯁꯦ ꯉꯥꯡꯕ ꯌꯥꯝ ꯍꯩꯌꯦꯅꯦ
ꯏꯁꯥꯒꯤ ꯑꯁꯣꯏꯕ ꯌꯥꯝ ꯂꯩꯍꯦ ꯀꯗꯥꯏꯗꯩ ꯇꯁꯦꯡꯅ ꯍꯥꯏꯔꯨꯕ ꯇꯥꯔꯗꯤ
ꯎꯝ ꯅꯪ ꯉꯥꯡꯕ ꯌꯥꯝ ꯄꯣꯁ ꯇꯥꯏꯌꯦ ꯌꯥꯝ ꯍꯩꯌꯦ ꯀꯅꯥꯅ ꯇꯝꯕꯤꯕ꯭ꯔꯥ ꯈꯪꯗꯦ ꯅꯨ ꯅꯨꯄꯤ ꯌꯥꯎꯗꯕ ꯏꯃꯨꯡꯁꯦ ꯈꯨꯟꯁꯦ ꯋꯥ ꯉꯥꯡꯕ ꯌꯥꯝ ꯍꯩꯕꯖꯥꯠꯅꯤ ꯄꯣꯠꯁꯨ ꯌꯥꯝ ꯇꯥꯏ ꯃꯤ ꯌꯥꯝ ꯀꯦꯟꯒꯅꯤ
ꯅꯪ ꯄꯨꯟꯁꯤꯗ ꯇꯥꯔꯝꯈꯤꯔꯣꯏꯀꯣ ꯅꯨꯄꯤꯄꯣꯛ ꯌꯥꯎꯗꯅ ꯄꯣꯛꯂꯛꯄ ꯈꯨꯟꯁꯦ
ꯑꯗꯨꯅꯤ ꯑꯗꯨꯒꯤꯅꯦ ꯇꯥꯕ ꯅꯨꯡꯉꯥꯏ ꯍꯥꯏꯔꯤꯁꯦ
ꯅꯣꯡꯃ ꯀꯣꯏꯔꯨꯁꯤ
ꯎꯝ
ꯈꯣꯏ ꯈꯨꯟꯅꯗꯣ ꯑꯩ ꯌꯨꯝ ꯑꯩ ꯌꯨꯝ ꯈꯪꯕꯒꯨꯝꯅꯕꯣ ꯆꯥꯛ ꯀꯧ ꯀꯧꯏ ꯇꯥꯔꯤ
ꯎꯝ ꯑꯩ ꯆꯥꯛ ꯀꯥꯎꯅꯉꯥꯏꯁꯨ ꯂꯩꯔꯤꯕꯅꯤꯅꯦꯍꯦ ꯇꯥꯟꯖꯥ ꯑꯃꯗ ꯆꯥꯛ ꯀꯧꯒꯗꯧꯔꯤ ꯑꯗꯨꯗ ꯅꯪꯕꯨ ꯄꯤꯖꯒꯗꯧꯕꯁꯦ ꯁꯥ ꯑꯅꯤꯅꯦ ꯑꯃꯈꯛꯇꯁꯨ ꯅꯠꯇꯦꯅꯦ ꯃꯈꯜ ꯑꯅꯤ ꯁꯨꯕꯅꯤꯅ
ꯅꯪ ꯑꯄꯥꯝꯕꯗꯨꯝ ꯄꯤꯖꯥ